ꯑꯥ ꯌꯥꯗ꯭ꯔꯦꯅꯦ ꯑꯩꯒꯤꯁꯦ
ꯑꯥ ꯑꯗꯨꯒꯤ ꯅꯠꯇꯦ
ꯑꯥ ꯈꯣꯏꯕꯨꯗꯤ
ꯑꯗꯨꯝ ꯇꯧꯕꯅꯦꯕ ꯑꯗꯨꯝ ꯇꯧꯕꯅꯦ ꯍꯣꯏ ꯍꯣꯏ ꯑꯗꯨꯝ ꯇꯧꯕꯅꯦ ꯍꯣꯏ ꯂꯩꯁꯥꯕꯤ ꯑꯃꯒꯤꯁꯨ ꯑꯗꯨꯃꯥꯏꯅ ꯇꯧꯕꯅꯦꯕꯀꯣ ꯆꯞ ꯃꯥꯟꯅꯩ
ꯑꯣ ꯑꯗꯨꯃꯥꯏ
ꯑꯗꯣ ꯅꯕꯅꯤ ꯑꯥ ꯗꯨꯀꯥꯟꯗꯣ ꯐꯝꯃꯒꯦ ꯍꯥꯏꯅꯈ꯭ꯔꯕ ꯑꯗꯨꯕꯣ
ꯑꯗꯨꯝ ꯍꯣꯏ ꯍꯥꯏꯔꯗꯤ ꯑꯗꯨꯝ ꯌꯥꯒꯅꯤ ꯌꯥꯔꯦ ꯍꯥꯏꯌꯦꯕꯀꯣ ꯑꯗꯣ ꯏꯁꯤꯡ ꯆꯪꯕꯗꯣ‌‌ ꯑꯁ ꯏꯁꯤꯡ ꯆꯪꯕꯗꯣ ꯁꯦꯝ ꯂꯩꯕ ꯇꯥꯔꯦ ꯗꯨꯀꯥꯟꯕꯨꯗꯤ ꯀꯥ ꯑꯅꯤ ꯍꯥꯡꯉꯦ
ꯑꯥ
ꯑꯗꯣ ꯀꯥ ꯑꯃꯒ ꯂꯧꯅꯤꯡꯉ‌ꯦ ꯍꯥꯏ
ꯑꯥ
ꯑꯗꯨ ꯑꯗꯨꯒꯤꯅꯤꯗ
ꯑꯗꯣ ꯅꯣꯏ ꯅꯣꯏ ꯗꯨꯀꯥꯟ ꯃ ꯃꯐꯝꯗꯣ ꯀꯩꯅꯣꯝ ꯑꯣꯏꯕ꯭ꯔꯥ ꯃꯤ ꯌꯥꯝ ꯆꯠꯅꯕ ꯂꯝꯕꯤ ꯃꯅꯥꯛꯇ ꯑꯣꯏ
ꯂꯝꯕꯤ ꯁ‌ꯣꯔꯣꯛ ꯃꯅꯥꯛꯇꯅꯤꯍꯦ ꯗꯨꯀꯥꯟ ꯃꯅꯥꯛꯇ ꯑꯩꯈꯣꯏ ꯗꯨꯀꯥꯟ ꯃꯅꯥꯛꯇ ꯐꯥꯔꯃꯥꯁꯤ ꯑꯃ ꯂꯩꯔꯦ ꯑꯗꯨꯒ ꯄꯣꯠ ꯆꯩꯩ ꯈꯤꯇꯪ ꯌꯣꯜꯂꯒ ꯂꯩꯕ ꯃꯐꯝ ꯂꯩꯔꯦ ꯆꯤꯀꯟ ꯁꯦꯟꯇꯔ ꯂꯩꯔꯦ ꯑꯗꯨꯒ ꯍꯣꯇꯦꯜ ꯂꯩ‌ ꯍ‌ꯣ ꯇꯦꯜꯁꯨ ꯂꯩꯌꯦ ꯃꯣꯏꯒꯤꯗꯣ ꯄꯔꯦꯡ ꯁꯥꯕꯤꯌꯦꯕꯀꯣ ꯃꯣꯏꯒꯤ ꯈꯨꯟꯒꯤꯗꯣ
ꯑꯥ
ꯑꯗꯨꯗ ꯑꯅꯤ ꯍꯥꯡꯕ ꯑꯗꯨꯒꯤ ꯃꯐꯝꯁꯨ ꯉꯦꯐꯝꯖꯦ ꯂꯩꯇꯕꯀꯣ ꯑꯗꯨꯒꯤ ꯑꯗꯨꯢꯗꯤ ꯍꯥꯡꯕ
ꯑꯣ
ꯁꯣꯔꯣꯛ ꯃꯅꯥꯛꯇꯅꯦꯕ ꯃꯣꯏꯗꯣ ꯑꯗꯨꯒꯤ ꯍꯌꯦꯡꯋꯥꯏ ꯏꯔꯥꯡ ꯐꯕꯨ ꯐꯥꯔꯗꯤ ꯆꯤꯡꯒꯤ ꯑꯦꯟꯖꯥꯡ ꯅꯥꯄꯤꯒꯨꯝꯕ ꯐꯪꯗꯕ ꯄꯣꯠꯇꯣ
ꯎꯝ
ꯑꯦꯞꯄ꯭ꯂꯥꯢ ꯇꯧꯔꯒ ꯊꯝꯅꯤꯡꯉꯥꯢ ꯈꯟꯕ
ꯍꯣꯢ ꯑꯗꯨꯁꯨ ꯐꯩꯌ‌ꯦ ꯀꯩꯅꯣꯝꯃ ꯑꯥ ꯀꯩꯅꯣꯝ ꯃ ꯑꯃ ꯑ ꯀꯩꯅꯣꯝ ꯂꯩꯕꯗꯣ
ꯀꯔꯤ
ꯅ‌ꯦꯅꯦ ꯑꯃ ꯑꯥ ꯑꯃ ꯀꯩꯅꯣꯝꯗꯣ ꯃꯄꯥꯟ ꯂꯝꯗ ꯆꯠꯂ ꯇꯧꯕꯗꯣ ꯃꯣꯢ ꯁꯨ ꯑꯗꯨꯃꯥꯏꯅ ꯇꯧꯋꯤ ꯍꯥꯏꯗꯥꯏꯅꯦ
ꯑꯣ ꯑꯣ ꯃꯣꯢꯔꯣꯝꯗ ꯒꯔꯤꯕꯨ ꯂꯩꯔꯗꯤ ꯍꯤꯟꯖꯥꯡ ꯂꯧꯕ ꯌꯥꯏ ꯈꯟꯕꯅꯦꯕꯥ ꯑꯅꯤꯗꯣ ꯑꯩꯅ ꯏꯅꯦ ꯑꯩꯉꯣꯟꯗ ꯍꯥꯢꯅꯔꯒ ꯂꯣꯢꯔꯦꯅꯦ ꯃꯣꯏꯔꯣꯝꯗ ꯍꯤꯟꯖꯥꯡ ꯌꯥꯝꯃꯤꯅꯦ ꯑꯩꯅ ꯍꯥꯢꯕ ꯑꯗꯣ ꯑꯁꯤ ꯑꯣꯛꯄꯨ ꯌꯣꯟꯕꯨ ꯌꯣꯜꯂꯗꯤ ꯈꯔ ꯑꯦꯗꯤꯡ ꯇꯧꯔꯒ ꯈꯔ ꯑꯦꯗꯤꯡ ꯇꯧꯔꯒ ꯂꯧꯔꯁꯦ ꯒꯥꯔꯤꯗꯣ ꯑꯩꯅ ꯍꯥꯢꯕ ꯑꯩꯅ ꯀꯩꯅꯣꯝ ꯌꯥꯝ ꯐꯖꯗ꯭ꯔꯁꯨ ꯀꯔꯤ‌ ꯁꯤꯔꯥ ꯎꯝ ꯎꯝ ꯀꯔꯁꯨ ꯀꯟꯗꯤꯁꯟ ꯈꯔ ꯐꯖꯕꯀꯣ ꯑꯗꯨ ꯌꯦꯡꯁꯦ ꯑꯩꯅꯗꯤ ꯍꯥꯢꯕ ꯑꯗꯣ ꯑꯩꯅ ꯍꯥꯢꯕꯅ‌ꯦ ꯏꯕꯥꯟꯅꯤꯕꯨꯗꯨ ꯏꯕꯥꯟꯅꯤꯁꯦ ꯗꯤꯁ ꯏꯌꯥꯔꯒ ꯅꯦꯛꯁ ꯏꯌꯥꯔ ꯐꯥꯎꯗꯤ ꯍꯣꯠꯅꯗ꯭ꯔꯗꯤ ꯁꯣꯢꯗꯅ ꯑꯁꯤꯐꯥꯎꯗꯤ ꯋꯥꯈꯤꯅꯤꯌꯦ ꯑꯩꯅ ꯍꯥꯢꯕ ꯊꯦꯝꯃꯒꯗꯤ ꯂꯩꯕꯅꯦ
ꯑꯥ ꯂꯥꯢꯁꯦꯟꯗꯤ ꯐꯪꯈ꯭ꯔꯕꯣ
ꯂꯩꯇ꯭ꯔꯤ ꯑꯗꯨꯁꯨ
ꯀꯃꯥꯏꯅ ꯂꯧꯒꯤꯗ ꯑꯗꯨꯗ ꯑꯃꯨꯛ ꯑꯗꯨ ꯅꯠꯇ꯭ꯔꯗꯤ ꯀꯔꯤ ꯊꯧꯕꯁꯦ ꯌꯥꯗꯧ ꯃꯥꯥꯟꯗ‌ꯦꯕꯣ
ꯑꯣ ꯑꯗꯨꯅꯦꯕ ꯑꯗꯨꯒꯤ ꯄꯩꯁꯥ ꯂꯩꯇꯕꯒꯤ ꯍꯧꯖꯤꯛ ꯍꯧꯖꯤꯛ ꯈꯨꯗꯛ ꯈꯨꯗꯛꯇ ꯁꯦꯝꯅꯤꯡꯉꯥꯏ ꯂꯩꯇꯕ ꯑꯁꯤ ꯃꯣꯏꯒꯤ ꯑꯩꯈꯣꯏꯒꯤ ꯗꯤꯁꯇ꯭ꯔꯤꯛꯇ ꯁꯦꯟꯐꯝ ꯂꯩꯕꯀꯣ ꯑꯥ
ꯑꯗꯨꯁꯨ ꯄꯤ ꯄꯤ ꯁꯦꯝꯕ ꯌꯥꯏ ꯍꯥꯢꯗꯥꯢꯅꯦ
ꯑꯗꯨꯗꯤ ꯖꯁ ꯀꯩꯅꯣꯝ ꯉꯥꯛꯇꯅꯤꯗ ꯅꯥ ꯑꯁꯦꯡꯕ ꯂꯩꯁꯦꯟꯁ ꯅꯠꯇꯕ ꯎꯝ ꯃꯣꯢꯁꯦ ꯇꯩꯅꯤꯡ ꯂꯩꯁꯦꯟꯁ ꯍꯥꯏꯕ꯭ꯔꯥ
ꯎꯝ
ꯑꯗꯨꯅꯦ ꯑꯗꯨ ꯉꯥꯛꯇꯅꯦꯕ ꯑꯗꯨ ꯑꯁꯦꯡꯕ ꯄꯥꯝꯂꯗꯤ ꯃꯣꯏ ꯈꯔ ꯆꯥꯔꯖ ꯂꯧꯒꯅꯤꯕ ꯑꯗꯣ ꯑꯞ ꯇꯝꯕꯒꯤ ꯇ꯭ꯔꯦꯅꯤꯡ ꯇꯧꯕꯒꯤ ꯂꯥꯏꯁꯦꯟꯁꯇꯣ ꯑꯗꯨꯁꯨ ꯂꯨꯞ ꯄꯥ ꯆꯅꯤ ꯍꯥꯏꯕ꯭ꯔꯥ ꯄꯨꯔꯒ ꯂꯥꯛꯑꯣ ꯍꯥꯢꯕꯅꯦꯕ
ꯑꯣ
ꯀꯩꯅꯣꯝ ꯄꯛ ꯄꯥꯈꯪ ꯃꯆꯥꯗꯣ ꯂꯥꯏꯁꯦꯟꯁ ꯁꯦꯝꯈ꯭ꯔꯕ ꯑꯗꯨꯗꯣ ꯑꯩꯈꯣꯏꯒꯤ ꯌꯨꯝꯒꯤ ꯄꯥꯈꯪ ꯃꯆꯥꯗꯣ
ꯈꯪꯗꯦ ꯁꯦꯝꯕ꯭ꯔꯥ ꯁꯦꯝꯗ꯭ꯔꯥꯁꯨ ꯈꯪꯗꯦ ꯑꯁ ꯑꯃꯅ ꯊꯕꯛ ꯆꯠꯄꯒꯤ ꯁꯨꯡꯁꯪ ꯁꯪꯂꯝꯃꯣꯏꯅꯦ ꯅꯍꯥꯟꯁꯨ ꯃꯥꯅ ꯑꯗꯨꯃꯥꯏꯅ ꯊꯕꯛ ꯆꯠꯄꯒꯤꯀꯣ ꯀꯔꯤꯁꯨ ꯂꯧꯔꯝꯕꯤꯗꯦ ꯃꯥꯗꯤ ꯑꯍꯥꯟꯕ ꯇꯝꯄꯥꯛꯇ ꯂꯥꯛꯄꯅꯤꯅꯒꯣ ꯀꯔꯤꯁꯨ ꯈꯪꯗꯦꯕ ꯃꯐꯝ ꯀꯗꯥꯏꯗ ꯂꯧꯗꯣꯏꯔꯥ ꯀꯗꯥꯏ ꯂꯣꯏꯗꯣꯏꯔ ꯍꯥꯏꯕꯗꯣ
ꯑꯣ ꯃꯩꯇꯩꯂꯣꯟꯗꯤ ꯈꯔ ꯈꯔ ꯉꯥꯡꯊꯣꯛꯈ꯭ꯔꯕꯣ
ꯑꯣ ꯑꯗꯨꯝ ꯈꯔ ꯈꯔꯕꯨꯗꯤ ꯍꯣꯏ ꯃꯇꯣꯝꯗ ꯆꯠꯁꯤꯡ ꯆꯥꯖꯣꯡ ꯍꯤꯟꯖꯥꯡ ꯂꯧꯒꯦ ꯑꯗꯨꯃꯥꯏꯅ ꯁꯝ ꯀꯛꯀꯦ ꯑꯗꯨꯃꯥꯏꯅꯗꯤ ꯂꯣꯏꯅ ꯍꯩꯗ ꯈꯔ ꯈꯔꯕꯨꯗꯤ ꯍꯩꯔꯒꯗꯤ ꯂꯩꯍꯧꯈ꯭ꯔꯕꯅꯦ
ꯐꯥꯛ ꯐꯥꯛ ꯉꯥꯡꯉꯗꯤ ꯍꯩꯅꯤꯗꯥ
ꯎꯝ ꯑꯗꯨꯃꯥꯠ ꯊꯣꯛꯄ ꯇꯟꯕꯒꯤꯔ ꯍꯩꯇꯕꯒꯤꯔ ꯗꯨꯒꯤ ꯅꯍꯥꯟ ꯁꯤꯗ ꯗꯨꯀꯥꯟꯒꯤ ꯄꯣꯠꯆꯩ ꯃꯤꯌꯥꯝ ꯄꯦꯛꯀꯤꯡ ꯇꯧꯔꯒ ꯃꯥꯅ ꯑꯥꯗ ꯂꯩꯍꯟꯅꯤꯡꯗꯕ ꯄꯩꯁꯥꯁꯨ ꯂꯩꯇꯕꯒꯤꯀꯣ ꯑꯗꯨꯒꯤ ꯁꯤꯗꯥ ꯑꯥ ꯁꯤꯗ ꯀꯔꯤ ꯀꯔꯤꯅꯣ ꯉꯔ ꯉꯥꯔꯤ ꯄꯤꯛꯀꯦꯠ ꯑꯃꯥ ꯇꯤꯜꯍꯧ
ꯗꯣ ꯅꯣꯏ ꯅꯣꯏꯔꯣꯝ ꯅꯣꯏꯔꯣꯝꯗ ꯇ ꯑꯗꯨꯃꯥꯏ ꯌꯣꯟꯕꯗꯣ ꯈꯔ ꯇꯥꯡꯗꯔꯣ ꯅꯠꯇ꯭ꯔꯒ ꯆꯞ ꯃꯥꯟꯅꯕꯒꯤ ꯔꯦꯠꯇ ꯌꯣꯜꯂꯤꯔꯣ
ꯈꯤꯇꯪ ꯈꯤꯇꯪꯗꯤ ꯀꯥꯈꯠꯂꯦ ꯄꯣꯠꯁꯤꯡꯗꯣ ꯏ
ꯑꯣ
ꯑꯗꯨꯒꯤ ꯏꯁ ꯄꯣꯠꯆꯩ ꯃꯌꯥꯝ ꯄꯦꯛꯀꯤꯡ ꯇꯧꯔꯒꯒꯣ ꯄꯣꯠꯆꯩ ꯃꯌꯥꯝ ꯊꯥꯕꯤꯕꯅꯦ ꯑꯗꯨꯅꯨꯃꯤꯠꯁꯨ
ꯎꯝ
ꯑꯣ ꯍꯪꯒꯥꯝ ꯊꯥꯎꯁꯨ ꯑꯗꯨꯁꯨ ꯕꯣꯇꯜ ꯑꯃ
ꯂꯩꯕ꯭ꯔꯥ ꯅꯣꯏꯗ ꯑꯃꯨꯛ ꯂꯩꯕ꯭ꯔꯥ ꯅꯠꯇ꯭ꯔꯒ ꯑꯣ ꯑꯁ ꯑꯩꯁꯨ ꯂꯥꯛꯅꯤꯡꯉꯤꯗꯥ ꯑꯗꯨꯗꯤ
ꯑꯥ ꯑꯗꯨꯒꯤ ꯑꯩꯅ ꯌꯥꯝ ꯍꯔꯥꯎꯋꯦ ꯑꯩꯁ ꯌꯥꯝ ꯌꯥꯝ ꯇꯧꯕꯤꯈ꯭ꯔꯦ ꯑꯩꯅ ꯍꯥꯏꯕꯅꯦ
ꯎꯝ
ꯑꯗꯨꯒꯤ ꯑꯁ ꯑꯩꯈꯣꯏꯗꯤ ꯀ꯭ꯔꯤꯁꯨ ꯄꯤꯅꯤꯉꯥꯏ ꯂꯩꯇꯦ ꯍꯥꯏꯕꯒꯤ ꯑꯁꯤ ꯌꯥꯝ ꯍꯔꯥꯎꯋꯤꯀꯣ ꯑꯩꯅꯦ ꯍꯥꯏꯔꯒ ꯂꯩꯕꯅꯦ ꯑ ꯑꯁꯤ ꯇꯝꯄꯥꯛ ꯕꯂꯩꯔꯗꯤ ꯌꯥꯝ ꯆꯪꯒꯗꯕ ꯄꯩꯁꯥꯗꯣ
ꯎꯝ
ꯃꯔꯝꯕꯨ ꯁꯣꯏ ꯄꯩꯁꯥ ꯍꯥꯏꯔꯒ ꯄꯤꯗ꯭ꯔꯁꯨ ꯄꯣꯠ ꯆꯩ ꯄꯤꯕꯤꯕꯗꯣ ꯃꯔꯝꯗꯣ ꯃꯣꯏ ꯆꯥꯅꯤꯡꯉꯥꯏ ꯊꯛꯅꯤꯡꯉꯥꯏ ꯍꯞꯇꯥ ꯑꯃꯥ ꯑꯅꯤ ꯍꯦꯟꯒꯅꯤꯗꯥ
ꯑꯗꯣ ꯍꯟꯗꯛꯇꯤ ꯆꯥꯟ ꯆꯟ ꯆꯥꯕ ꯊꯛꯅꯤꯡꯉꯥꯏ ꯄꯩꯁꯥ ꯂꯩꯕꯔꯣ ꯂꯩꯒꯗ꯭ꯔꯅꯦ ꯃꯥ ꯅꯍꯥꯟ ꯅꯍꯥꯟꯒꯤꯗꯣ ꯃꯥ ꯄꯥꯏꯗꯗꯤ ꯈꯔꯕꯨꯗꯤ ꯂꯩꯗꯧꯕꯅꯤꯀꯣ ꯄꯥꯈꯪ ꯑꯃꯥꯅ ꯑꯃꯨꯛ ꯅꯤꯔꯗꯤ ꯂꯩꯔꯛꯇꯣꯏꯅꯤ ꯂꯩꯔꯣꯏꯅꯤ
ꯇꯥꯛꯄꯤꯕꯅꯦ ꯎꯠꯀꯅꯨꯀꯣ ꯑꯗꯨꯒ ꯅꯪ ꯑꯦ ꯇꯤ ꯑꯦꯝꯗ ꯆꯠꯂꯒ ꯆꯤꯡꯊꯣꯛꯄ ꯍꯩꯕ꯭ꯔꯥ ꯍꯥꯏꯔꯒ ꯍꯩꯇꯦ ꯍꯥꯏꯌꯦ ꯑꯗꯨꯗꯤ ꯅꯪ ꯎꯠꯀꯨꯅꯨꯀꯣ ꯁꯣꯏꯗꯅ ꯑꯁꯤ ꯐꯣꯟꯗ ꯊꯝꯕꯤꯔꯗꯤ ꯎꯒꯅꯤꯕ ꯑꯩꯅ ꯆꯤꯡꯊꯣꯛꯔꯒ ꯂꯣꯠꯅ ꯄꯥꯏꯌꯣ ꯈꯟꯕ ꯑꯩꯅꯗꯤ
ꯏ ꯊꯝ ꯊꯝꯕꯗꯤ ꯅꯪꯒꯤꯗꯣ ꯌꯦꯡꯒꯤꯅꯦ ꯍꯥꯏꯔꯒ ꯍꯥꯏꯔꯣꯏꯗꯅ ꯀꯌꯥ ꯂꯩꯒꯦ ꯍꯪꯉꯛꯒꯗꯤ ꯂꯩꯇꯦ ꯍꯥꯏꯔꯗꯤ ꯀꯩ ꯍꯥꯏꯥꯏꯅꯤ ꯃꯩ
ꯃꯔꯝꯕꯨꯀꯣ ꯃꯈꯨꯠꯇ ꯈꯤꯇꯪ ꯄꯥꯏꯔꯝꯃꯗꯤ ꯐꯕ ꯃꯈꯨꯠꯇ ꯅꯍꯥꯟꯗ ꯆꯥꯝꯃꯉꯥ ꯉꯥꯛꯛꯇꯅ ꯑꯣꯏꯔꯝꯒꯔꯦꯕ ꯐꯣꯟꯗꯨꯅ ꯑꯩ ꯑꯅꯝꯕꯅ ꯌꯥꯎꯈ꯭ꯔꯦꯕ
ꯎꯝ
ꯑꯗꯨꯒꯤ ꯏꯃꯥꯅꯁꯨ ꯅꯍꯥꯟ ꯑꯥ ꯊꯔꯛꯈ꯭ꯔꯦ ꯑꯗꯨꯒ ꯅꯍꯥꯟ ꯃꯥꯒꯤ ꯐꯤꯔꯣꯟ ꯂꯦꯝꯃꯁꯨ ꯊꯥꯕꯤꯈ꯭ꯔꯦꯕ ꯈꯔꯗꯤ ꯌꯥꯎꯗꯤ ꯌꯥꯎꯔꯝꯒꯅꯤꯗ ꯃꯥ ꯂꯤꯛꯑꯦ ꯍꯤꯟꯖꯥꯡ ꯑꯍꯥꯎꯕ ꯆꯥꯎ ꯍꯥꯏꯔꯁꯨ ꯌꯥꯗꯦ ꯏꯤ ꯅꯥꯍꯥꯟꯗꯤ ꯏꯁ ꯅꯝꯐꯨꯗ ꯆꯥꯛ ꯉꯥꯛꯇ ꯊꯣꯡꯂꯒ ꯍꯤꯟꯖꯥꯡ ꯂꯩꯔ ꯅꯝꯐꯨꯗ ꯑꯩ ꯃꯐꯝ ꯇꯥꯛꯔꯒ ꯚꯤꯗꯤꯑꯣ ꯀꯣꯜ ꯇꯧꯔꯒꯀꯣ ꯃꯥꯖꯦ ꯅꯣꯡ ꯃꯔꯛꯇ ꯆꯠꯄ ꯂꯣꯏꯅ ꯆꯣꯠꯄ ꯏꯁꯇꯤꯜ ꯂꯩꯔꯣ ꯅꯪ ꯎꯝ ꯏꯁꯇꯤꯜ ꯂꯩꯔꯣ ꯑꯩꯅ ꯍꯥꯏꯕꯀꯣ ꯅꯪ ꯆꯠꯊꯣꯛ ꯆꯠꯖꯤꯟ ꯇꯧꯅꯤꯡꯉꯥꯏ ꯌꯥꯝ ꯗꯔꯀꯥꯔ ꯂꯩꯅꯤ ꯏꯁꯇꯤꯜ ꯂꯩꯔꯣ ꯑꯩꯅ ꯍꯥꯏꯕꯅꯦꯕ ꯑꯗꯨꯁꯨ ꯇꯜꯂꯦ ꯂꯩꯗ꯭ꯔꯁꯨ ꯌꯥꯔꯦ ꯑꯗꯨꯝ ꯅꯣꯡ ꯃꯔꯛꯇ ꯂꯣꯏꯅ ꯆꯣꯠꯂꯒ ꯚꯤꯗꯤꯑꯣ ꯀꯣꯜ ꯇꯧꯔꯒ ꯆꯠꯂꯝꯕꯅꯤꯃꯥ
ꯑꯁ
ꯑꯗꯨꯒꯤ ꯅꯪꯅ ꯃꯃꯟ ꯃꯃꯟ ꯍꯥꯏꯕ ꯍꯩ ꯇꯔꯗꯤ ꯑꯩ ꯐꯣꯟꯗ ꯍꯥꯏꯅꯕꯤꯒꯦ ꯋꯥꯔꯤ ꯁꯥꯟꯅꯕꯤꯒꯦ ꯑꯩꯅ ꯍꯥꯏꯕꯅꯦꯕ ꯑꯗꯨꯐꯥꯎ ꯌꯥꯗꯦ ꯅꯝꯐꯨꯗ ꯅꯪ ꯉꯥꯛꯇ ꯊꯣꯡꯔ ꯍꯤꯟꯖꯥꯡ ꯊꯣꯡꯗꯕꯤꯗ ꯑꯗꯨꯃꯥꯏꯅ ꯆꯥꯅꯤꯡꯉꯥꯏ ꯍꯥꯏꯕꯒꯤ ꯑꯩꯅ ꯃꯥꯒꯤ ꯂꯩꯔꯣ ꯍꯥꯏꯕꯅꯦꯕ
ꯑꯥ
ꯎꯝ ꯌꯥꯡꯈꯩꯒꯤ ꯂꯩꯔꯒꯦ ꯍꯥꯏꯔꯒ
ꯌꯥꯡꯈꯩꯒꯤ ꯌꯥꯡꯈꯩꯒꯤꯗꯣ ꯑꯩ ꯀꯣꯟꯅꯒꯗ꯭ꯔꯥ ꯍꯥꯏꯕ ꯋꯥꯅꯦꯕ
ꯎꯝ
ꯅꯇꯣꯝꯗꯅꯤꯅ ꯀꯔꯤꯅꯣꯅꯦ ꯂꯤꯛꯀꯅꯨꯅꯦ ꯆꯥꯝꯃꯒꯤꯔ ꯂꯩꯔꯒ ꯆꯥꯔꯨꯅꯦ ꯍꯥꯏ ꯑꯁ ꯌꯥꯡꯈꯩꯒꯤ ꯂꯩꯔꯒꯦ ꯍꯥꯏꯔꯒ
ꯑꯗꯨ ꯑꯣꯏꯔꯁꯨ ꯃꯨꯟꯗꯕꯗꯣ ꯑꯃꯨꯛ ꯂꯩꯔꯒ ꯊꯣꯡꯕꯅ ꯐꯔꯦꯗꯅ
ꯑꯗꯨ ꯑꯣꯏꯔꯁꯨ ꯃꯥꯅ ꯍꯜꯂꯛꯄꯗꯣ ꯄꯨꯡ ꯃꯥꯅ ꯍꯜꯂꯛꯄꯗꯣ ꯄꯨꯡ ꯑꯃ ꯑꯅꯤ ꯑꯗꯨꯒꯨꯝꯕꯅꯦꯕ ꯋꯥꯒꯅꯤ ꯋꯥꯔꯅꯦꯕ ꯃꯥ ꯐꯖꯅ ꯆꯦꯟ ꯆꯣꯡꯅ ꯇꯧꯔ ꯇꯧꯕꯒꯤ ꯋꯥꯔꯅꯤ ꯑꯩ ꯈꯪꯕꯒꯤ ꯑꯗꯨꯒꯤ ꯆꯥꯛ ꯉꯛꯇ ꯂꯥꯛꯂꯒ ꯐꯠ ꯀꯥꯝꯃꯒ ꯇꯧꯔꯣꯏ ꯍꯥꯏ ꯅꯍꯥꯟꯁꯨ ꯃꯥꯅ ꯊꯤꯟꯕ ꯅꯨꯃꯤꯠꯇ ꯑꯩꯁꯨ ꯃꯣꯏꯒꯤꯗꯤ ꯑꯗꯨ ꯑꯣꯏꯕꯒꯤ ꯑꯩꯗꯨ ꯀꯣꯜꯂꯤꯛ ꯐꯦꯡꯉꯒ ꯏꯁꯤꯡꯗꯣ ꯄꯥꯏꯕ ꯍꯨꯟꯗꯣꯛꯄ ꯑꯗꯨꯃꯥꯏꯅ ꯑꯩꯗꯨ ꯉꯝꯗꯕ ꯅꯪ ꯐꯦꯡꯉꯨꯀꯣ ꯍꯥꯏꯔꯒ ꯑꯈꯣꯏꯅ ꯆꯥꯕ ꯄ꯭ꯂꯦꯠꯁꯤꯡꯗꯣ ꯐꯦꯡꯕꯤꯗ꯭ꯔꯦ ꯉꯝꯗ꯭ꯔꯦꯕ ꯅꯪ ꯇꯧꯍꯧꯔꯣ ꯍꯥꯏꯔꯒ ꯍꯣꯏ ꯍꯥꯏꯔꯒ ꯊꯝꯍꯧꯈ꯭ꯔꯦ ꯑꯩꯁꯨ
ꯎꯝ ꯃꯥ ꯋꯥꯅ ꯃꯊꯛꯇ ꯋꯥꯅ ꯄꯨꯔꯛꯑꯗꯤ ꯃꯈꯥꯗ ꯄꯨꯊꯔꯒ ꯐꯦꯡꯕ ꯌꯥꯏꯅ
ꯎꯝ ꯌꯥꯏ ꯑꯗꯨ ꯑꯣꯏꯔꯁꯨ ꯅꯨꯡꯁꯥ ꯁꯥꯕꯒ ꯀꯣ
ꯅꯍꯥꯟꯗꯣ ꯀꯥ ꯍꯣꯡꯅꯤꯉꯥꯏ ꯍꯥꯏꯌꯦ ꯑꯩꯅ ꯅꯪꯉꯣꯏ ꯅꯪꯉꯣꯏ ꯅꯪꯉꯣꯏ ꯅꯪꯉꯣꯏ ꯅꯨꯄꯥ ꯑꯃꯗꯨꯅ
ꯑꯣ ꯑꯍꯟꯗꯨꯔꯥ
ꯑꯣ ꯅꯪꯉꯣꯏ ꯍꯟꯗꯛꯗꯤ ꯅꯪꯉꯣꯏ ꯑꯩꯁꯨ ꯅꯪꯉꯣꯏ ꯅꯪꯉꯣꯏ ꯅꯪꯉꯣꯏꯀ ꯍꯥꯏꯔꯛꯄ ꯋꯥꯅꯤꯗ ꯑꯗꯨꯒꯤ ꯑꯗꯨꯕꯨ ꯑꯣꯏꯁꯨ ꯇꯞ ꯇꯞꯅ ꯄꯤꯕ ꯌꯥꯏꯅ ꯑꯗꯨ ꯋꯥꯅ ꯂꯩꯗꯣꯏ ꯁꯔꯨꯛꯄꯨꯗꯤ ꯍꯣꯏ ꯌꯨꯝꯗ ꯃꯄꯥꯟꯂꯝꯗ ꯋꯥꯅ ꯌꯨꯝꯗꯁꯨ ꯑꯃꯨꯛ ꯋꯥꯅ ꯈꯥꯡꯉ ꯂꯩꯕꯗꯣ ꯑꯗꯨ ꯈꯔ ꯐꯥꯕꯗ ꯌꯦꯡꯉꯣ ꯍꯥꯏꯕꯀꯣ ꯅꯪꯉꯣꯏ ꯅꯪꯉꯣꯏ ꯇꯧꯕ ꯑꯩ ꯑꯗꯨꯅ ꯄꯨꯡ ꯑꯃ ꯐꯥꯎ ꯆꯠꯗꯥꯏꯅꯦ ꯑꯩꯅ ꯍꯥꯏꯕ ꯈꯪꯗꯦꯗ ꯃꯥꯅ ꯄꯨꯡ ꯀ꯭ꯌꯥꯐꯥꯎ ꯇꯧꯋꯦ ꯍꯥꯏꯕꯅꯣ
ꯈꯪꯗꯦ ꯅꯍꯥꯟꯖꯨ ꯄꯨꯡ ꯏꯂꯦꯚꯦꯟ ꯄꯨꯡ ꯇ꯭ꯔꯥꯃꯥꯊꯣꯏ ꯑꯗꯨꯋꯥꯏꯗ ꯍꯜꯂꯛꯑꯦ ꯍꯥꯏꯌꯦ ꯑꯍꯤꯡꯗ
ꯀ꯭ꯔꯤꯒꯤ
ꯃꯣꯏꯗꯣ ꯀꯩꯅꯣꯝ ꯇꯧꯕ ꯍꯥꯏꯅꯦ ꯀ꯭ꯔꯤ ꯀ꯭ꯔꯤꯅꯣ ꯆꯦ ꯃꯦꯟꯕ꯭ꯔꯥ ꯈꯪꯗꯦ
ꯑꯗꯣ ꯑꯗꯨꯗ ꯃꯥ ꯑꯗꯨꯝ ꯀꯩꯅꯣꯝ ꯇꯧꯕ ꯇꯥꯛꯅꯤꯡꯉꯥꯏ ꯂꯩꯈ꯭ꯔꯕ꯭ꯔꯥ
ꯇꯥꯛꯂꯒ ꯑꯣꯖꯥꯒꯨꯝꯅ ꯂꯩꯕꯅꯤꯗ ꯃꯣꯏꯒꯤ
ꯑꯗꯨ ꯀ꯭ꯌꯥ ꯄꯤ ꯍꯥꯏꯕ꯭ꯔꯥ
ꯃꯥꯒꯤꯁꯦ
ꯇꯔꯦꯠ
ꯃꯒꯤꯁꯦ ꯇ꯭ꯔꯨꯛ ꯇ꯭ꯔꯦꯠ ꯅꯤꯄꯥꯟ ꯄꯤꯌꯦ ꯍꯥꯏꯌꯦ ꯍꯥꯏꯅꯦ ꯃꯥꯗꯤ ꯅꯤꯄꯥꯟ ꯄꯤꯌꯦ ꯍꯥꯏꯌꯦ ꯏꯃꯥꯅ ꯍꯥꯏꯕꯗꯤ ꯑꯗꯨꯕꯨ ꯃꯥꯅ ꯅꯨꯡꯊꯤꯟ ꯆꯨꯞꯄ ꯑꯗꯨꯝ ꯆꯠꯄꯒꯤ ꯆꯠꯄꯒ ꯍꯥꯏꯔꯗꯤ ꯃꯃꯟꯗꯣ ꯈꯔ ꯌꯥꯝꯗꯦꯅꯦ ꯈ꯭ꯔ ꯌꯥꯝꯕꯗ ꯊꯤꯌꯣꯅꯦ ꯏꯃꯥꯅꯗꯤ ꯍꯥꯏ ꯃꯥꯜꯂꯦ
ꯈꯪꯗ꯭ꯔꯦꯗ
ꯍꯣꯏ ꯑꯗꯨꯅ ꯌꯥꯝ ꯋꯥꯅ ꯊꯕꯛꯁꯨ ꯇꯧ ꯁꯤ ꯑꯃꯨꯛ ꯍꯥꯏꯗꯣꯛꯑꯁꯦ ꯁꯤ ꯇꯧꯔꯤꯉꯥꯏꯅꯦ ꯑꯗꯨ ꯇꯧꯔꯤꯉꯥꯏꯅꯤꯇꯪ ꯍꯥꯏꯔꯒ ꯐꯝꯒ ꯂꯩꯕꯤꯈ꯭ꯔ ꯑꯕꯛꯄꯨꯗꯤ ꯀꯣꯝꯃꯒ ꯐꯥꯔꯦꯀꯣ
ꯐꯕꯗꯤ ꯐꯩ ꯍꯣꯏ
ꯑꯗꯣ ꯊꯕꯛ ꯇꯧꯕ ꯗꯨꯗꯤ ꯈꯔ ꯗꯨꯝ ꯁꯥꯡꯉꯦꯕꯀꯣ ꯃꯇꯝꯗꯣ
ꯎꯝ
ꯈꯪꯗ꯭ꯔꯦ ꯃꯥꯥꯏ ꯀꯨꯁꯤꯅꯦ
ꯌꯨꯝꯗ ꯍꯜꯂꯛꯉꯁꯨ ꯐꯔꯛ ꯇꯥꯕ ꯑꯗꯨꯗ ꯂꯩꯔꯁꯨ
ꯑꯗꯨꯒꯤ ꯃꯥꯅ ꯑꯗꯨ ꯇꯧꯔꯒ ꯌꯨꯝꯗ ꯅꯤꯔꯛ ꯈ꯭ꯔꯥ ꯐꯕ ꯅꯤꯔꯥ ꯀꯗ꯭ꯔꯥ ꯍꯥꯏ